ꯅꯦꯋꯥꯗꯣ ꯅꯦꯋꯥ ꯈꯔ ꯀꯩꯅꯣ ꯇꯧꯔꯝꯕꯅꯦꯅꯦ꯫
ꯇꯥꯕ꯭ꯔꯣ꯫
ꯍꯟꯗꯤ ꯇꯥꯕ꯭ꯔꯣꯀꯣ꯫
ꯍꯧꯁꯤ ꯀꯣ ꯇꯌꯦ ꯇꯕ꯭ꯔꯣ ꯫
ꯇꯥꯏꯌꯦ ꯇꯥꯏꯌꯦ ꯑꯩꯁꯨ꯫
ꯑꯣ ꯑꯣ ꯅꯪꯡ ꯆꯨꯔ ꯂꯩ ꯏꯅꯦ ꯑꯁꯣꯝꯗ꯫
ꯍꯥꯠ꯫ ꯑꯣ ꯅꯣꯏꯔꯣꯝꯗꯔꯣ꯫
ꯍꯣꯏ꯫ ꯎꯝ꯫
ꯅꯣꯏ ꯑꯗꯨꯔꯨꯝꯝꯗꯁꯨ ꯅꯣꯗꯤ꯫ ꯅꯣꯡꯗꯤ ꯆꯨꯅꯤꯡ ꯆꯨꯅꯤꯡꯈꯖꯠꯅꯤꯍꯦ꯫
ꯌꯥꯏꯁ ꯌꯥꯝ ꯆꯨꯝꯅꯤꯡ ꯌꯥꯝ ꯆꯨꯝꯅꯤꯡꯉꯅꯤꯍꯦ ꯑꯁꯣꯝꯗꯗꯤ꯫ ꯀꯨꯝꯁꯤꯗꯤ ꯏꯁꯤꯡ ꯆꯥꯎꯧꯔꯥꯛꯄ꯫ ꯂꯥꯁ ꯏꯌꯥꯔ ꯕꯤꯐꯣꯔ ꯂꯥꯁ ꯏꯌꯥꯔ ꯂꯥꯁ ꯏꯌꯥꯔꯗꯤ ꯏꯁꯤꯡ ꯐꯖꯅ ꯆꯥꯎꯔꯛꯄꯅꯤꯍꯦ꯫ ꯀꯨꯝꯁꯤꯗꯤ ꯏꯁꯤꯡ ꯆꯣꯔꯔꯛꯄ꯫
ꯍꯣꯏ ꯍꯣꯏ ꯑꯗꯨꯅꯦ꯫
ꯎꯝ ꯆꯥꯎꯔꯥꯛꯄ ꯃꯇꯝ ꯑꯃꯨꯛ ꯂꯥꯛꯈꯤꯒꯅꯤ꯫
ꯅꯣꯡ ꯀꯟꯅ ꯆꯨꯒꯗꯧ ꯃꯥꯟꯗ꯭ꯔꯦꯗ ꯑꯗꯣ ꯍꯟꯗꯛꯇꯤ꯫ ꯎꯝ꯫
ꯍꯟꯅꯗꯤ ꯅꯣꯡꯆꯁꯨ ꯅꯣ꯫
ꯑ ꯑꯩꯈꯣꯏ ꯈꯨꯟꯗꯒꯤꯁꯨ ꯅꯣꯡ ꯆꯨꯕꯒꯤ ꯑꯗꯨꯒꯨꯝꯕ ꯚꯤꯗꯤꯑꯣ ꯀꯔꯤꯁꯨ ꯊꯥꯒꯠꯇꯔꯤꯦꯅꯦ ꯍꯧꯖꯤꯛꯀꯥꯟꯗꯤ꯫
ꯀꯨꯝꯁꯤꯗꯤ ꯌꯥꯎꯧꯔꯥꯛꯇ꯭ꯔꯤ꯫ ꯆꯥꯎꯔꯥꯛꯄ ꯃꯇꯝ ꯂꯥꯛꯇ꯭ꯔꯕꯒꯤꯔ ꯂꯥꯁ ꯏꯔꯗꯤ ꯑꯁꯣꯝꯗ ꯏꯁꯤꯡ ꯆꯥꯎꯧꯔꯥꯛꯄꯁꯦ꯫ ꯑꯣ ꯍꯧꯖꯤꯛꯒꯨꯝꯕ ꯃꯇꯝꯗꯀꯣ ꯌꯨꯝ ꯌꯥꯝ ꯄꯨꯔ ꯆꯠꯄꯅꯦꯕ꯫ ꯑꯣꯛ ꯀꯨꯝꯕꯁꯨ꯫ ꯑꯣꯛꯒꯨꯝꯕꯁꯨ ꯄꯨꯔꯒ ꯆꯠꯄ ꯌꯨꯝꯁꯨ ꯌꯥꯝ ꯄꯨꯔꯒ ꯆꯠꯈ꯭ꯔꯕꯅꯦ ꯑꯩ ꯂꯥꯁꯏꯔꯤꯗꯤ꯫ ꯁꯤꯌꯥ ꯕꯖꯥꯔ ꯄ꯭ꯂꯦꯟꯗ ꯂꯩ ꯇꯨꯔꯦꯟ ꯅꯥꯀ ꯂꯩꯕꯈꯣꯏ ꯏ ꯌꯨꯝꯀꯣ꯫
ꯍꯣꯏ ꯍꯣꯏ ꯍꯣꯏ
ꯄꯨꯔꯥ ꯆꯠꯄꯥꯅꯦ
ꯑꯗꯣ ꯍꯟꯗꯛꯇꯤ ꯍꯟꯗꯛꯤ ꯂꯥꯛ ꯂꯥꯛꯀꯗꯕ ꯑꯣꯏꯔꯗꯤ ꯑꯗꯨꯝ ꯍꯧꯖꯤꯛ ꯍꯧꯖꯤꯛ ꯁꯤꯒꯤ ꯃꯇꯝ ꯂꯥꯛꯁꯨ ꯂꯥꯛꯀꯗꯧ ꯄꯥꯡꯉꯛꯀꯗꯧ ꯃꯥꯟꯗ꯭ꯔꯦꯅꯦ
ꯍꯣꯏ ꯍꯣꯏ ꯀꯨꯝꯁꯤꯗꯤ ꯍꯟꯗꯛꯗꯤ ꯑꯗꯨꯃꯥꯏꯅ ꯇꯧꯗꯤ ꯇꯧꯔꯣꯏꯗꯕ ꯃꯥꯜꯂꯦ ꯀꯨꯝꯁꯤꯗꯤ ꯑꯗꯨꯨꯝ ꯆꯨꯕꯗꯣ ꯅꯣꯡꯃꯥ ꯆꯨꯒꯅꯤ ꯅꯨꯃꯤꯠ ꯑꯃ ꯈꯔ ꯆꯨꯔꯒ ꯑꯃꯨꯛ ꯇꯣꯛꯄ ꯑꯗꯨꯗ‌ꯣ ꯅꯍꯟꯗꯛ ꯅꯍꯟꯒꯤꯗꯨꯗꯤ ꯎꯝ ꯀꯩꯅꯣꯅꯦꯕ ꯅꯨꯃꯤꯠ ꯑꯍꯨꯝ ꯃꯔꯤ ꯀꯟꯇꯤꯅ꯭ꯌꯨꯁꯂꯤ ꯐꯖꯅ ꯆꯨꯕꯒꯤꯀꯣ ꯑꯍꯤꯡ ꯅꯨꯡꯗꯤꯟ ꯑꯗꯨꯝ ꯆꯨꯕꯒꯤ ꯏꯁꯤꯡꯗꯣ ꯌꯥꯝꯅ ꯆꯥꯎꯔꯥꯛꯑ‌ꯦꯕ
ꯍꯣꯏ ꯍꯣꯏ ꯑꯗꯨꯃꯥꯏꯅ ꯇꯧ ꯑꯗꯨꯃꯥꯏꯅ ꯇꯧ ꯑꯗꯨꯃꯥꯏꯅ ꯇꯧꯋ‌ꯦꯕ ꯅꯍꯥꯟꯗꯤ
ꯎꯝ
ꯃꯥ
ꯁꯤꯗꯤ ꯆꯨꯒꯅꯤ ꯑꯃꯨꯛ ꯇꯣꯛꯑꯦ ꯈꯔ ꯆꯨꯒꯅꯤ ꯑꯃꯨꯛ ꯇꯣꯛꯑꯦ ꯂꯦꯞꯇꯤ ꯂꯦꯞꯇꯦ ꯑꯗꯨꯝ ꯆꯨꯋ‌ꯦ ꯑ‌ꯣꯏꯔꯁꯨ ꯈꯔ ꯂꯩꯕ꯭ꯔꯥ ꯃꯨꯛ ꯆꯨꯕ ꯈꯔ ꯂꯦꯕ꯭ꯔꯥ ꯃꯨꯛ ꯆꯨꯕꯒꯤ ꯈꯔ ꯐꯩꯌ‌ꯦꯕ
ꯍꯣꯏ ꯍꯣꯏ
ꯎꯝ ꯅꯥꯍꯟꯒꯤ ꯂꯥꯥꯁ ꯏꯌꯥꯔꯒꯤꯗꯤ ꯆꯨꯕ ꯍꯥꯥꯎꯒ꯭ꯔꯗꯤ ꯇꯣꯄ ꯍꯥꯏꯇ꯭ꯔꯒ ꯗꯨꯝ ꯑꯁ ꯂꯥꯏꯒꯁꯨ ꯂꯥꯛꯇ꯭ꯔꯒ ꯕꯖꯥꯔꯗ ꯆꯠꯂꯒ ꯖꯦꯅꯦꯔꯦꯇꯔ ꯗꯒꯤ ꯐꯣꯟ ꯆꯥꯔꯖꯤꯡ ꯇꯧꯕꯁꯦ ꯐꯤꯐꯇꯤ ꯐꯤꯐꯇꯤꯅꯦꯍ‌ꯦ ꯐꯨꯜ ꯆꯥꯔꯖꯇ ꯑꯗꯨꯁꯨ ꯃꯨꯟꯅꯎꯔꯒ ꯀꯣ
ꯍꯣꯏ ꯍꯣꯏ
ꯃꯤꯅ ꯃꯤꯅ ꯄꯤꯛ ꯊꯜꯂꯛꯉꯥꯏꯗ꯭ꯔꯗꯤ ꯆꯥꯟꯁ ꯐꯪꯉꯣꯏ ꯑꯩꯈꯣꯏ ꯅꯝ ꯊꯨꯔ ꯇ꯭ꯔꯟ ꯃꯨꯟꯅꯗ꯭ꯔꯗꯤ
ꯍꯣꯏ ꯍꯣꯏ ꯑꯗꯨ ꯍꯣꯏꯅꯦ ꯍꯥꯀꯨꯝꯗꯤ ꯑꯗꯨꯃꯥꯏꯅ ꯑꯗꯨꯒꯨꯝꯕꯗꯤ ꯈꯔꯗꯤ ꯐꯗꯤ ꯐꯩꯅꯦ ꯑꯩꯈ‌ꯣꯏ ꯍꯣꯏ ꯑꯥꯗ ꯂꯩꯕ
ꯑꯥ
ꯑꯗꯨ ꯗꯨ ꯇꯥꯎꯔꯗꯤ ꯂꯥꯏꯠ ꯑꯣꯏꯗꯦꯕ ꯑꯗꯨꯒꯤ ꯆꯔꯆ ꯇꯧꯕꯒꯨꯝꯕ ꯕꯖꯔꯗꯁꯨ ꯆꯠꯂꯦ ꯑꯗ‌ꯣ ꯍꯟꯗꯛꯗꯤ ꯑꯗꯨꯒꯨꯝꯕ ꯂꯥꯛꯗꯤ ꯂꯥꯛꯇ‌ꯦꯅꯦ
ꯍꯣꯏ ꯍꯟꯗꯛꯗꯤ ꯑꯗꯨꯒꯨꯝꯕ ꯇꯧꯗ꯭ꯔ‌ꯦ ꯍꯧꯖꯤꯛ ꯐꯥꯎꯗꯤꯀ‌ꯣ
ꯅꯣꯏ ꯑꯗꯨ ꯅꯣꯏꯒꯤ ꯌꯨꯝꯗꯁꯨ ꯅꯣꯏꯒꯤ ꯌꯨꯝꯗꯣ ꯅꯍꯥꯟ ꯂꯩꯕ ꯈꯣꯏ ꯑꯉꯥꯡꯈꯣꯏ ꯂꯣꯏ ꯂꯩꯔꯤꯕ꯭ꯔꯥ ꯀꯃꯥꯏꯅ ꯇꯧꯕ꯭ꯔꯥ ꯀꯣ
ꯂꯩ ꯍꯧꯖꯤꯛ ꯑ ꯅꯠꯇꯦ ꯑꯩꯈꯣꯏ ꯐꯦꯃꯤꯂꯤ ꯑꯅꯤ ꯈꯛꯇ ꯑꯣꯏꯔꯦ ꯑꯩꯈꯣꯏꯒ ꯑ ꯑꯥ ꯍꯧꯖꯤꯛ ꯑꯩꯈꯣꯏ ꯈꯨꯟꯗ ꯑꯦꯁꯤꯁꯇꯦꯟ ꯄꯥꯁꯇꯔ ꯑꯣꯏꯔꯤꯕꯗꯣ
ꯍꯣꯏ ꯍꯣꯏ ꯍꯣꯏ ꯍꯣꯏ
ꯃꯥꯒꯤ ꯃꯆꯥꯒ ꯃꯥꯒꯤ ꯃꯁꯨ ꯑꯅꯤ ꯃꯥꯒꯤ ꯆꯥ ꯑꯍꯨꯝ ꯄꯥꯈꯪ ꯑꯃ ꯑꯗꯨꯒ ꯑꯥ ꯂꯥꯁꯀ ꯂꯥꯁ ꯁꯦꯀꯦꯟ ꯑꯗꯨꯗꯒꯤ ꯃꯥꯒꯤ ꯃꯁꯨ ꯅꯨꯄꯤ ꯑꯅꯤ ꯑꯗꯨ ꯑꯩꯈꯣꯏ ꯑꯩꯒ ꯑꯩ ꯏꯅꯥꯎ ꯅꯨꯄꯥ ꯍꯟꯗꯛ ꯐ‌ꯦꯃꯤꯂꯤ ꯑꯅꯤꯈꯛꯇ ꯑꯣꯏꯔꯦ ꯅꯍꯟꯗꯤ ꯑꯩꯈꯣꯏ ꯐꯦꯃꯤꯂꯤ ꯃꯔꯤ ꯄꯨꯜꯂꯦꯕ
ꯍꯣꯏ ꯍꯣꯏ ꯍꯣꯏ ꯃꯥꯅꯦ
ꯑꯗ‌ꯣ ꯐꯦꯃꯤꯂꯤ ꯑꯅꯤꯗꯨꯗꯤ ꯑꯃ ꯐꯦꯃꯤꯂꯤ ꯑꯩꯒꯤ ꯗꯗꯥꯒꯤ ꯑꯉꯥꯡ ꯑꯃꯗꯨꯗꯤ ꯑꯗꯨ ꯀꯩꯅꯣꯗ ꯅꯣꯏꯒꯤ ꯀꯩꯅꯣꯗ ꯂꯩꯈ꯭ꯔꯦ
ꯍꯣꯏ
ꯑꯗꯨ ꯑꯃꯗꯨꯗꯤ ꯍꯣꯁꯇꯦꯜꯗ ꯂꯩꯈ꯭ꯔꯦ ꯑꯗꯨꯒ ꯑ ꯑꯃꯗꯨꯅ ꯐꯦꯃꯤꯂꯤ ꯑꯃꯗꯨꯁꯨ ꯍꯣꯁꯇꯦꯜꯗ ꯂꯩꯈ꯭ꯔꯦꯕ
ꯑꯣ ꯑꯣ ꯑꯣ ꯑꯗꯨꯗꯤ ꯈꯔ ꯀꯣꯝꯔꯝꯒꯅꯤ ꯍꯧꯖꯤꯛꯀꯥꯟꯗꯤꯀꯣ
ꯑꯁ ꯌꯥꯝ ꯅꯨꯡꯉꯥꯏ ꯌꯥꯝ ꯅꯨꯡꯉꯥꯏꯈ꯭ꯔꯦ ꯍꯧꯖꯤꯛꯇꯤ ꯑꯁꯦꯡꯕꯒꯤꯁꯨ ꯌꯥꯝ ꯅꯨꯡꯉꯥꯏꯈ꯭ꯔꯦ ꯑꯁ ꯋꯥꯕꯅꯦꯍꯦ ꯅꯍꯥꯟꯗꯤ
ꯑꯣꯏꯔꯝꯃꯅꯤꯗ
ꯏꯁꯤꯡꯅꯦ ꯁꯦꯟꯇꯦꯛꯁ ꯑꯅꯤ ꯂꯩꯌꯦ ꯅꯨꯃꯤꯠ ꯑꯃ ꯀꯣꯟꯅꯔꯣꯏ
ꯍꯣꯏ ꯍꯣꯏ
ꯁꯟꯇꯦꯛꯁ ꯑꯅꯤꯗꯨꯁꯨ ꯐꯥꯏꯚ ꯍꯟ꯭ꯗꯔꯦꯠ ꯐꯥꯏꯚ ꯍꯟ꯭ꯗꯔꯦꯠ ꯂ‌ꯣ ꯋꯥꯟ ꯊꯥꯎꯖꯟ ꯋꯥꯟ ꯊꯥꯎꯖꯟ ꯂ‌ꯣ ꯍꯟꯗ꯭ꯔ‌ꯦꯠ ꯑꯗꯨ ꯑꯗꯨꯁꯨ ꯀꯣꯟꯅꯔꯣꯏ ꯅꯨꯃꯤꯠ ꯑꯃ ꯑꯁ ꯑꯌꯨꯛꯇ ꯇꯣꯏꯂꯦꯠ ꯆꯠꯄꯖꯤꯅ
ꯑꯣꯏꯔꯝꯃꯅꯤ ꯑꯣꯏꯔꯝꯃꯅꯤ
ꯋꯥꯕꯅꯤꯍꯦ ꯀꯔꯤ ꯀꯔꯤ ꯑꯃꯨꯛ ꯍꯥꯢꯅꯤ
ꯑꯗꯨꯒ ꯑꯥ ꯈꯔ ꯒ꯭ꯌꯥꯟ ꯇꯥꯕ ꯃꯤ ꯑꯣꯏꯔꯗꯤ ꯐꯒꯗꯕꯀꯣ ꯑꯉꯥꯡ ꯃꯆꯥ ꯈꯠꯇꯥ
ꯍꯣꯏ ꯌꯣꯡꯒꯤ ꯁꯥꯏꯖ ꯈꯛꯇꯅꯦꯕ ꯌꯣꯡ ꯁꯤꯡꯒ ꯂꯩꯃꯤꯟꯅꯕ ꯆꯞ ꯃꯥꯟꯅꯕꯔꯥ ꯎꯝ
ꯈꯔ ꯒ꯭ꯌꯥꯟ ꯇꯥꯔꯦ ꯑꯃꯥꯅꯦ ꯑꯃꯨꯛ ꯈꯔ ꯌꯥꯝ ꯄꯤꯔꯗꯤ ꯑꯩꯈꯣꯏꯁꯨ ꯀꯟꯇ꯭ꯔꯣꯜ ꯇꯧꯕ ꯉꯝꯃꯦꯕ ꯀꯣꯟꯇꯔꯣꯜ ꯇꯧꯕ ꯉꯝꯕꯒꯤ ꯏꯁꯄꯦꯁ ꯅꯠꯇꯦꯕ ꯎꯝ
ꯍꯣꯏ ꯍꯣꯏ
ꯍꯟꯗꯛꯇꯤ ꯂꯣꯏ ꯄꯥꯈꯥꯡꯒꯨꯝꯕ ꯂꯩꯁꯥꯕꯤꯒꯨꯝꯕ ꯐꯥꯔꯝꯃꯅꯤꯌꯦ
ꯍꯧꯖꯤꯛꯗꯤ ꯈꯔ ꯈꯔꯗꯤ ꯍꯣꯏ ꯑꯗꯨꯝ ꯇꯥꯕ ꯍꯧꯔꯕꯅꯦ ꯍꯧꯖꯤꯛ ꯇꯨ ꯍꯟꯗꯛꯗꯤ ꯌꯥꯝ ꯅꯨꯡꯉꯥꯏꯈ꯭ꯔꯦꯗ ꯑꯩꯈꯣꯏ ꯍꯧꯖꯤꯛꯗꯤ ꯆꯤꯛ ꯆꯤꯔ ꯅꯣꯡꯕꯨ ꯑꯃꯔꯝꯗꯤ ꯍꯥꯏꯔꯗꯤꯏ ꯅꯣꯡꯕꯨꯅꯨꯡꯃ ꯑꯥ
ꯍꯣꯏ ꯈꯔꯗꯤ ꯆꯤꯛꯂꯝꯒꯅꯤ
ꯎꯝ
ꯅꯍꯥꯟꯗꯤ ꯃꯤ ꯌꯥꯝꯗꯤ ꯌꯥꯝꯕꯅꯤꯍꯦꯀꯣ
ꯏꯁ ꯌꯥꯝꯕꯅꯤꯍꯦ ꯈꯠꯅꯕ꯭ꯔꯥ ꯐꯨꯅꯕ꯭ꯔꯥ ꯁꯥꯟꯅꯕ꯭ꯔꯥ ꯃꯈꯜ ꯃꯈꯜꯅꯦ
ꯑꯥ ꯍꯧꯖꯤꯛ ꯑꯦꯁꯤꯁꯇꯦꯟ ꯄꯥꯁꯇꯔꯒꯤ ꯃꯅꯥꯎꯅꯨꯄꯥ ꯑꯣꯏꯗꯣꯏꯔꯥ ꯃꯤꯌꯥꯝꯕ ꯑꯣꯏꯗꯣꯏꯔꯥ ꯑꯩꯗꯤ ꯈꯪꯗꯦ ꯃꯤꯌꯥꯝꯕ ꯑꯣꯏꯗꯧ ꯃꯥꯜꯂꯦꯀꯣ ꯑꯁꯤꯗ
ꯎꯝ
ꯑꯩꯒꯤ ꯏꯃꯥꯍꯥꯟ ꯏꯃꯥꯍꯟꯗꯨ ꯏꯃꯥꯍꯟꯒꯤ ꯃꯆꯥꯁꯤꯡꯗꯨ ꯑ ꯑ ꯑꯁ ꯃꯣꯌꯒꯤ ꯏꯃꯨꯡꯗꯤꯀꯣ ꯈꯠꯅꯕꯁꯤ
ꯈꯠꯅꯥꯕꯁꯤꯗꯤ ꯂꯣꯏꯕ ꯅꯥꯏꯗꯦ
ꯃꯣꯏ ꯈꯔ ꯈꯠꯅ ꯈꯠꯅꯥꯕ ꯄꯥꯝꯕꯁꯨ ꯄꯥꯝꯕꯅꯦ ꯃꯣꯏꯁꯨ
ꯆꯂ ꯈꯅꯎꯅꯤ ꯃꯣꯏꯗꯤ ꯅꯨꯃꯤꯠ ꯑꯃꯁꯨ ꯈꯅꯗ꯭ꯔꯒ ꯅꯨꯃꯤꯠ ꯂꯣꯏꯁꯤꯃ ꯅꯨꯃꯤꯠ ꯂꯩꯇꯦ ꯑꯗꯨꯁꯨ ꯑꯃꯔꯥ ꯈꯛꯇ ꯅꯠꯇꯦ ꯑꯅꯤꯔꯛ ꯑꯍꯨꯝꯔꯛ ꯑꯌꯨꯛꯇ ꯍꯥꯏꯒꯅꯤ ꯃꯤ ꯄꯥꯡꯈ꯭ꯔꯦ ꯍꯥꯏ ꯈꯟꯅꯅꯕ ꯍꯧꯔꯅꯦꯕ ꯈꯅ ꯈꯅꯥꯅ ꯆꯥꯛ ꯆꯥꯅꯤ ꯆꯥꯛ ꯆꯥꯔꯒ ꯑꯗꯨꯝ ꯁ꯭ꯀꯨꯠ ꯆꯠꯈ꯭ꯔꯦꯅꯦ ꯁꯀꯣ ꯆ ꯍꯜꯂꯄ ꯍꯜꯂꯄꯗ ꯀꯗꯤ ꯀꯣ ꯇꯃ ꯐꯥꯎꯗ ꯃꯈ ꯈ ꯇꯪꯅꯤ ꯍ ꯑꯗꯈꯣꯏ ꯆꯈ꯭ꯔ ꯃꯇꯝ ꯂꯥꯛꯅꯦ
ꯍꯣꯏ
ꯑꯁ ꯁꯅꯥꯕꯨꯗꯤꯀꯣ ꯅꯝꯕꯔ ꯋꯥꯟꯅꯤꯀꯣ ꯉꯥꯛꯇꯨꯅꯦ ꯃꯣꯏꯁꯦ ꯑꯗꯨꯝ ꯈꯟꯅꯕꯁꯦ ꯏꯂꯥꯏ ꯂꯥꯏꯅ ꯂꯧꯈ꯭ꯔꯦꯕ ꯑꯗꯨꯝ ꯇꯣꯏꯅ ꯈꯟꯅꯕꯅꯤꯅꯀꯣ ꯃꯣꯏꯒꯤ ꯍꯦꯕꯤꯠ ꯑꯣꯏꯅ ꯆꯠꯈ꯭ꯔꯦꯕ
ꯃꯩ ꯌꯥꯝ ꯈꯥꯟꯅ ꯅꯦꯡꯉ ꯃ ꯌꯦ
ꯑꯁ ꯐ ꯆꯪ ꯈꯅꯕꯅꯦ ꯑꯉꯥꯡ ꯑꯅꯤꯗꯨ ꯃꯆꯦꯗꯨꯕꯨ ꯃꯆꯦꯗꯨꯕꯨ ꯀꯣꯟꯇ꯭ꯔꯣꯜ ꯇꯧꯅꯤꯡꯉꯥꯏ ꯇꯧꯕ ꯃꯆꯦꯗꯨꯅ ꯃꯥꯒꯤ ꯃꯈꯥꯅ ꯍꯦꯟꯅ ꯀꯣꯟꯇ꯭ꯔꯣꯜ ꯇꯧꯒꯦꯅ ꯑꯃꯨꯛ ꯍꯣꯠꯅꯕ ꯑꯁ ꯌꯥꯕꯅꯦ ꯌꯥꯕꯅꯦ ꯃꯣꯏꯒꯤꯗꯤ ꯆꯅ ꯈꯟꯅꯕꯅꯦ
ꯃꯆꯦ ꯑꯃ ꯀ꯭ꯂꯥꯁ ꯇꯦꯟ ꯊꯥꯏ ꯍꯥꯏꯕꯗꯨꯗꯤ ꯀꯃꯥꯏꯅ ꯇꯧꯔꯤꯖꯥꯠꯅꯣ ꯍꯧꯖꯤꯛꯀꯥꯟ
ꯑꯗꯨꯣ ꯅꯥꯟ ꯑꯗ ꯀꯝꯄꯔꯃꯦꯟ ꯍꯥꯔꯒ ꯌ ꯈꯨꯟꯗ ꯑꯃꯨꯛ ꯍꯜꯂꯥꯛꯑꯦ ꯑꯦꯗꯃꯤꯁꯟ ꯇꯧꯗ꯭ꯔꯤꯕ ꯃꯥꯜꯂꯦ ꯈꯨꯟꯗ ꯂꯩꯔꯤꯕ ꯃꯥꯜꯂꯦ ꯑꯗꯨꯗꯥꯏꯗ ꯀꯃꯥꯏꯅ ꯇꯧꯒꯦꯅ ꯈꯜꯂꯤꯕꯥ ꯈꯪꯗꯣꯏꯅꯦ
ꯑ ꯁ꯭ꯀꯨꯜ ꯑꯃꯨꯛ ꯀꯥꯔꯣꯏꯗꯧꯕꯖꯥꯔꯣꯀꯣ
ꯀꯥꯕꯨꯗꯤ ꯀꯥꯒꯗꯧ ꯃꯥꯜꯂꯦ ꯑꯗꯨ ꯅꯥꯟ ꯑꯩꯈꯣꯏ ꯆꯠꯄ ꯃꯇꯝꯗ ꯅꯪ ꯆꯠꯈꯤꯔꯣꯏꯗ꯭ꯔꯣ ꯍꯥꯏꯔꯒ ꯍꯣꯏꯦ ꯍꯥꯏꯌꯦꯦ ꯑꯗꯨ ꯅꯪ ꯀꯗꯥꯥꯏꯗꯤ ꯀꯥꯦꯅ ꯈꯂꯤ ꯏꯕ꯭ꯔꯥ ꯍꯥ꯭ꯔ ꯈꯪꯗ꯭ꯔꯤ ꯍꯌꯦ ꯁ ꯅꯦꯎꯖꯤ ꯀ ꯁ ꯆꯠꯊꯣꯛ ꯆꯠꯁꯤꯟ ꯇꯧꯕꯁꯦ ꯄ꯭ꯔꯣꯕ꯭ꯂꯦꯝ ꯌꯥꯝ ꯂꯩꯕꯅꯤꯅꯀꯣ
ꯍꯣꯏ ꯍꯣꯏ
ꯅꯪ ꯅ ꯑꯩꯈꯣꯏ ꯆꯠꯄ ꯃꯇꯝꯗ ꯃꯥꯁꯨ ꯆꯥꯍꯧꯔꯗꯤ ꯐꯒꯗꯕꯅꯤ ꯃꯣꯏꯁꯨ ꯀꯔꯤꯔꯤ ꯆꯥꯍꯧꯗꯕ꯭ꯔꯥ ꯈꯪꯗꯦ
ꯑ ꯃꯤ ꯑꯃꯈꯛꯇꯁꯨ ꯉꯥꯏꯔꯦ ꯃꯥꯕꯨꯗꯤ ꯐꯖꯅꯁꯨ ꯀꯥꯍꯟꯕ ꯌꯥꯏꯗ ꯅꯠꯇ꯭ꯔꯥ
ꯍꯣꯏ ꯑꯗꯨꯅꯦ ꯑ ꯈꯪꯗꯦꯅꯤ ꯀꯔꯤ ꯇꯧꯔꯣ ꯂꯩꯔꯤꯕ꯭ꯔꯥ ꯀꯥꯕꯨꯗꯤ ꯀꯥꯒꯗꯕ ꯀꯥꯈꯤꯒꯗꯕ ꯃꯥꯜꯂꯦ
ꯍꯅꯦꯍꯦ ꯑꯗꯨꯝ ꯄ꯭ꯂꯥꯁ ꯇꯦꯟ ꯄꯥꯁ ꯇꯧꯔꯒ ꯑꯃꯨꯛ ꯇꯧꯈ꯭ꯔꯗꯤ ꯅꯨꯡꯁꯤꯌꯦꯅꯦ
ꯍꯣꯏ ꯄꯥꯝꯃꯨ ꯑꯣꯏꯕꯀꯣ ꯑꯦꯠꯂꯤꯁ
ꯍꯣꯏ ꯍꯣꯏ
ꯃꯣꯏ ꯍꯗꯦ ꯃꯥꯒꯤ
ꯑ ꯑ ꯑꯗꯨ ꯀ꯭ꯂꯥꯁ ꯑꯩꯈꯣꯏ ꯑꯦꯂꯚꯦꯟ ꯇꯨꯋꯦꯜꯕ ꯒ꯭ꯔꯦꯖꯨꯑꯦꯁꯟ ꯂꯣꯏꯔꯒꯁꯨ ꯀꯥꯟꯅꯩ ꯍꯥꯏꯕ ꯑꯗꯨꯅ ꯍꯤꯡꯒꯅꯤ ꯍꯥꯏꯕ ꯅꯠꯇ ꯑꯗꯨ ꯑꯗꯨ ꯑꯣꯏꯔꯁꯨ ꯀ꯭ꯋꯥꯂꯤꯐꯤꯀꯦꯁꯟ ꯗꯤꯒ꯭ꯔꯤꯒꯨꯝꯕꯁꯨ ꯈꯔ ꯂꯩꯗꯨꯗꯤ
ꯑꯁꯁꯤꯗꯤꯀꯣ ꯍꯧꯖꯤꯛꯀꯥꯟꯗꯤ ꯑꯗꯨꯒꯨꯝꯕ ꯂꯩꯗ꯭ꯔꯗꯤ ꯍꯤꯡꯕ ꯌꯥꯗ꯭ꯔꯦ ꯑꯩꯈꯣꯏꯕꯨ ꯃꯤꯅꯦꯅ ꯂꯧꯕꯤꯗ꯭ꯔꯕꯅꯦ
ꯑꯩꯈꯣꯏꯒꯤ ꯑꯩꯈꯣꯏꯒꯤ ꯑꯩꯈꯣꯏ ꯌꯨꯝꯒꯤ ꯈ꯭ꯣꯏꯗꯒꯤ ꯑꯇꯣꯝꯕꯗꯣ ꯑꯗꯨꯗ ꯂꯩꯕꯅꯤ ꯎꯕ꯭ꯔꯣ ꯀꯣ
ꯑꯣ ꯁꯨꯝꯗ
ꯍꯣꯏ ꯍꯣꯏ
ꯑꯩ ꯎꯗꯤꯍꯦ ꯀꯗꯥꯏ ꯂꯩꯕ꯭ꯔꯣ ꯍꯣꯁꯇꯦꯜꯗ꯭ꯔꯣ
ꯅꯠꯇꯦ ꯀꯗꯥꯏꯔꯤ ꯍꯣꯖꯅ ꯊꯕꯥ ꯇꯧꯒꯦ ꯍꯥꯏꯦꯅ ꯆꯠꯈ꯭ꯔꯕꯅꯤꯍꯦ
ꯑꯥ‌ ꯍꯣꯏꯕ꯭ꯔꯥ
ꯑꯣ ꯑꯥꯗ ꯀꯩꯏꯅꫭ ꯍꯣꯏ ꯅꯍꯥꯟ ꯑꯩꯈꯣꯏ ꯈꯨꯟꯒꯤ ꯃꯤ ꯎꯝ ꯑꯗꯨꯝ ꯀꯀꯦꯜ ꯑꯃ ꯂꯩꯕꯗꯣ
ꯍꯥꯏꯕꯗꯤ ꯑꯩꯈꯣꯏ ꯈꯨꯜꯒꯤ ꯃꯤꯅ ꯍꯦꯛ ꯑꯩꯈꯣꯏ ꯈꯨꯟꯒꯤ ꯃꯤ ꯍꯦꯛ ꯍꯦꯛ ꯂꯩꯕ ꯍꯣꯇꯦꯜ ꯑꯃ ꯂꯩꯌꯦꯅ ꯊꯕꯛ ꯇꯧꯕꯗ ꯌꯧꯕꯗ ꯑꯩꯈꯣꯏ ꯄꯨꯉꯤꯅꯤꯏ ꯍ ꯇꯗ ꯂꯩꯕꯅꯤꯍꯦ
ꯑꯣ ꯑꯦ ꯀꯔꯤꯒꯤ ꯁ꯭ꯀꯨꯜ ꯀꯥꯗ꯭ꯔꯕꯥ
ꯑꯩꯗꯤ ꯂꯥꯏꯔꯤꯛꯇꯗꯤ ꯏꯟꯇꯔꯦꯁ ꯂꯩꯇꯦ ꯍꯌꯦꯅꯦ
ꯑꯣ ꯑꯗꯨ ꯂꯩꯇ꯭ꯔꯗꯤ ꯑꯗꯨ ꯂꯩꯗ꯭ꯔꯗꯤ ꯎꯄꯥꯏ ꯂꯩꯇꯦ ꯍꯥꯏꯕꯗꯤ ꯀꯅꯥꯗ ꯅꯝꯐꯨꯗ
ꯍꯣꯏ ꯀꯥꯟꯅꯗꯦ ꯋꯥꯅꯕ ꯊꯕꯛꯅꯤ ꯑꯩꯗꯤ ꯍꯥꯏꯗꯤ ꯂꯩꯔꯤꯛꯇꯗꯤ ꯏꯟꯇ꯭ꯔꯦꯁ ꯂꯩꯇ‌ꯦ ꯍꯥꯏꯅ ꯊꯕꯛ ꯑꯣꯏꯅ ꯇꯧꯕ ꯆꯠꯂꯒꯦ ꯍꯥꯏꯅ ꯑꯥꯗ ꯑꯥꯗꯥ ꯔꯨꯔꯨꯝꯗ ꯂꯩꯈ꯭ꯔꯕꯅꯤꯍꯦ
ꯑꯣ ꯂꯥꯁ ꯏꯌ‌ꯦꯔꯂꯥ ꯑꯥ ꯍꯧꯖꯤꯛ ꯉꯁꯥꯏ ꯑꯩꯈꯣꯏꯅ ꯉꯝꯃꯕ ꯃꯥꯒꯤ ꯃꯆꯥꯥ ꯃꯁꯥꯅꯤꯡ ꯇꯧꯋꯦ ꯍꯥꯏꯕꯗꯨ
ꯍꯣꯏ ꯍꯣꯏ ꯍꯣꯏ
ꯑꯗꯨꯒꯤ ꯑꯉꯥꯡꯁꯨ ꯂꯩꯕ꯭ꯔꯥ
ꯂꯩꯕꯅ‌ꯦ ꯂꯩꯕꯅꯤ ꯑꯗꯨꯗ
ꯅꯣꯡꯃ ꯂꯥꯁꯏꯌ‌ꯔ ꯈ꯭ꯔꯤꯁꯃꯥꯁ ꯃꯃꯥꯡꯗꯔꯥ ꯅꯠꯇ꯭ꯔꯥ ꯀꯨꯝꯁꯤ ꯆꯁꯤꯑ ꯍꯧꯕꯗꯔꯥ
ꯀꯨꯝꯁꯤ ꯀꯨꯝꯁꯤꯒꯤ ꯑꯣꯏꯔꯝꯃꯅꯤ ꯀꯨꯝꯁꯤꯒꯤ ꯑꯣꯏꯔꯝꯃꯅꯦ
ꯍꯣꯏ ꯅꯣꯡꯃꯥꯗꯤ ꯑꯩ ꯕꯖꯔꯗ ꯑꯁꯨꯃꯥꯏꯅ ꯎꯝ ꯍꯥꯏꯐꯦꯠ ꯑꯁꯨꯃꯥꯏꯟ ꯆꯠꯄꯗ ꯀꯩꯅꯣ ꯇꯧꯋꯦꯕ ꯑꯥ‌ ꯑꯗꯨ ꯑꯩꯅ ꯑꯗꯨꯃꯥꯏ ꯈꯨꯗꯛꯇ ꯊꯥꯏꯅꯝꯗꯅꯦ ꯑꯩꯁꯦ ꯈꯪꯗꯕ ꯑꯗꯣ ꯍꯣꯔꯦꯟ ꯑꯁꯨꯃꯥꯏꯅ ꯃꯣꯏꯅꯤ ꯊꯣꯛꯈ꯭ꯔꯦ ꯑꯩ ꯆꯠꯈ꯭ꯔꯦ ꯍꯥꯏ ꯃꯇꯨꯡꯗ ꯑꯩꯅ ꯈꯜꯂꯒ ꯑꯦ ꯅꯪꯒꯤ ꯅꯅꯥꯎꯅꯨꯄꯥꯕꯨꯗꯤ ꯐꯖꯅ ꯎꯝ ꯃꯁꯛꯗꯨ ꯑꯁꯤꯅꯦꯗꯨ ꯈꯪꯗ꯭ꯔꯦ ꯑ ꯑꯗꯨ ꯃꯥꯗꯨꯗꯤ ꯀꯩꯅꯣꯗꯨꯃ ꯑꯗꯨ ꯑꯣꯏꯔꯝꯃꯅꯤ ꯍꯥꯏꯅ ꯑꯩ ꯆꯤꯡꯅꯥꯕꯤꯒꯤ ꯑꯃꯨ ꯇꯟ ꯇꯧꯔ ꯑꯩ ꯑꯩꯉꯣꯟꯗ ꯃꯣꯏ ꯑꯅꯤ ꯑꯣꯏꯔꯝꯒꯅꯦꯕ ꯌꯥꯝ ꯆꯣꯏꯔꯣ ꯌꯥꯝ ꯆꯥꯎꯔꯒ ꯌꯥꯝ ꯆꯥꯎꯔꯝ ꯃꯤ ꯑꯅꯤꯃꯌꯥꯝ ꯋꯥꯡꯆꯥꯎꯔ ꯊꯣꯛꯈꯤꯕ ꯑꯩ ꯊꯦꯡꯅꯌꯦ ꯅꯣꯡꯃꯗꯤ ꯑꯗꯣ ꯑꯩꯅ ꯑꯩꯒꯤ ꯋꯥꯈꯜꯗ ꯑ ꯑꯩꯒꯤ ꯋꯥꯈꯜꯗ ꯑꯦ ꯑꯁꯤꯗꯤ ꯑꯗꯣ